ꯑꯣ
ꯍꯜꯂꯣ
ꯑꯣ ꯀꯩꯗꯧꯔꯤꯒꯦ
ꯀꯩꯁꯨ ꯇꯧꯗꯦꯗ ꯑꯗꯨꯝ ꯐꯝꯃꯤ
ꯑꯣ ꯆꯥꯛꯇꯤ ꯆꯥꯔꯕꯣ
ꯆꯥꯔꯦ ꯍꯣꯏ
ꯑꯣ ꯀꯩ ꯃꯊꯦꯜ ꯑꯣꯢꯅ ꯆꯥꯔꯒꯦ ꯉꯁꯤꯗꯤ
ꯀꯔꯤꯕ
ꯀꯩ ꯃꯥꯊꯦꯜ ꯑꯣꯏꯅ ꯆꯥꯒꯦꯕ
ꯎꯝ ꯀꯩꯅꯣ ꯆꯥꯏꯌꯦ ꯉꯁꯤꯗꯤ ꯁꯍꯦ ꯦꯃ ꯁꯗ
ꯑꯥ
ꯆꯥꯏ ꯅꯪꯗꯤ
ꯑꯥ ꯍꯣꯏ ꯆꯥꯔꯦ ꯑꯩꯁꯨ
ꯎꯝ ꯀꯩ ꯌꯦꯟꯁꯥꯡ ꯆꯥꯒꯦ ꯅꯪꯗꯤ
ꯑꯥ ꯀꯩ ꯑꯣꯏꯅꯤ ꯗꯥꯜ ꯑꯣꯏꯅ ꯆꯥꯢꯗ
ꯎꯝ ꯀꯔꯤꯒꯤ ꯗꯥꯜ ꯆꯥꯕ꯭ꯔꯣ
ꯑꯗꯣ ꯍꯥꯢꯋꯤꯅ ꯗꯥꯥꯜꯁꯦ ꯍꯥꯎꯗ꯭ꯔꯣꯕ
ꯅꯣꯢꯕꯒꯤ ꯌꯦꯟꯁꯥꯡꯅꯦ ꯗꯥꯜꯗꯤ
ꯀꯩꯕꯥ
ꯅꯣꯏꯕꯩ ꯏꯟꯖꯥꯡꯅꯦ ꯗꯥꯜꯗꯤ
ꯍꯥ ꯅꯣꯏꯕꯩ ꯌꯦꯟꯁꯥꯡꯂꯅꯦ ꯗꯥꯜꯁꯤ
ꯑꯣ ꯃꯥꯅꯦ
ꯑꯝ
ꯀꯔꯤ ꯇꯧꯕ꯭ꯔꯥ ꯅꯪꯗꯤ
ꯑꯁ ꯀꯩꯁꯨ ꯇꯧꯗꯦ ꯑꯗꯨꯝ ꯃꯄꯥꯟꯗ ꯂꯩ ꯋꯥꯂꯗ
ꯎꯝ
ꯀꯩ ꯀꯩ ꯇꯧꯅꯤ ꯉꯁꯤꯗꯤ
ꯀꯩꯁꯨ ꯀꯩꯁꯨ ꯇꯧꯔ‌ꯣꯏꯗ ꯑꯗꯨꯝ ꯌꯨꯝꯗ ꯂꯩꯅꯤ
ꯑꯥ
ꯅꯪꯗꯤ
ꯑꯗꯨꯝ ꯐ꯭ꯔꯤꯗ ꯂꯩꯅꯤ ꯗ ꯑꯩꯁꯨ
ꯎꯝ
ꯀꯣꯂꯦꯖꯀ ꯇꯝꯕ ꯂꯣꯏꯔꯦ ꯁꯣꯝꯗ
ꯑꯩ ꯀ‌ꯣ ꯂ‌ꯦꯖ ꯇꯝꯗ‌ꯦ ꯀ‌ꯣꯂ‌ꯦꯖꯁ ꯇꯝꯗ꯭ꯔꯦ ꯊꯕꯛ ꯎꯝ ꯇꯨꯑꯦꯚꯇꯤ ꯂ‌ꯣꯏꯔ‌ꯦ ꯑꯗ‌ꯣ ꯀꯣꯂ‌ꯦꯖꯁꯇꯤ ꯇꯝꯗ‌ꯦ
ꯑꯣ ꯀꯩꯒꯤ ꯇꯝꯗꯦ
ꯍꯥ
ꯀꯩꯗꯧꯉꯩ ꯅ‌ꯣ ꯅꯪꯒꯤ ꯇꯨꯑ‌ꯦꯚ ꯂꯣꯏꯕꯔꯥ
ꯀꯔꯝꯃꯥꯏ ꯅ ꯅꯪꯒꯤ ꯇꯨꯋꯦꯜꯕ ꯂ‌ꯣꯏꯕ꯭ꯔꯥ ꯍꯥꯏꯕ꯭ꯔꯥ
ꯀꯩꯗꯧꯉꯩꯗ ꯅꯪꯒꯤ ꯇ‌ꯨꯑꯦꯚ ꯂꯣꯏꯕ꯭ꯔꯥ ꯍꯥꯏꯕꯅꯤ
ꯀꯨꯏꯈ꯭ꯔꯦ ꯑꯩꯗꯤ ꯇꯨ ꯊꯥꯎꯖꯟ ꯇ꯭ꯋꯦꯟꯇꯤ ꯊ꯭ꯔꯤꯗ ꯔꯥ
ꯑꯣ
ꯑꯣꯏꯔꯝꯅꯤ
ꯆꯍꯤ ꯀꯌꯥ ꯁꯨꯔꯕ
ꯑꯩꯗꯤ ꯑꯉꯥꯡꯅꯦ ꯀꯩꯅꯣ ꯅꯪ ꯅꯪꯅ ꯅꯪꯅ ꯍꯥꯜꯂꯝꯒꯅꯤ
ꯌꯥꯝ ꯅꯧꯔꯤꯗ ꯅꯪ ꯅꯪꯒꯤ ꯈꯣꯟ ꯇꯥꯕꯗ
ꯑꯉꯥꯡ ꯑꯣꯏ ꯍꯥꯏꯕ꯭ꯔꯥ
ꯎꯝ ꯌꯥꯝ ꯅꯥꯎꯔꯤꯕ
ꯑꯣ ꯑꯗꯨꯅꯦ ꯍ‌ꯣꯏ ꯅꯪꯗꯤ ꯑꯍꯟ ꯌꯥꯝꯃꯥꯜꯂꯦ
ꯑꯍꯟ ꯃꯥꯟꯂ‌‌ꯦ ꯕ
ꯑꯥ
ꯑ ꯅꯪꯔꯤꯕꯅꯦ ꯑꯩꯁꯨ
ꯑꯩꯉꯣꯟꯗꯗꯤ ꯈꯔ ꯍꯦꯜꯂꯝꯃꯤ ꯆꯍꯤ
ꯅꯪ ꯅꯪ ꯇ꯭ꯋꯦꯟꯇꯤ ꯐꯥꯏꯚ ꯕꯤꯂꯣ
ꯎꯝ ꯇ꯭ꯋꯦꯟꯇꯤ ꯐꯥꯏꯚꯦ ꯑꯣꯏꯔ‌ꯦ
ꯇ꯭ꯋꯦꯟꯇꯤ ꯐꯥꯏꯚ ꯑꯥ
ꯗꯤꯁ ꯌꯔꯅ
ꯗꯤꯁ ꯌꯔꯅ
ꯎꯝ ꯅꯪꯗꯤ
ꯍꯣꯏꯅꯦ
ꯅꯪꯗꯤ
ꯀꯩ ꯕ
ꯅꯪꯗꯤ
ꯑ ꯑꯩꯒꯤ ꯆꯍꯤ ꯀꯌꯥ ꯁꯨꯗꯣꯏ ꯃꯥꯟꯒꯦ ꯑꯩꯒꯤ ꯈꯣꯟꯖꯦꯜ ꯇꯥꯕꯗ
ꯅꯪꯁꯦ ꯇ꯭ꯋꯦꯟꯇꯤ ꯁꯚꯦꯟ ꯇ꯭ꯋꯦꯟꯇꯤ ꯑꯩꯠ ꯆꯨꯝ꯭ꯕꯔꯥ
ꯆꯨꯝꯗꯦ ꯆꯨꯝꯗꯦꯕ
ꯑꯗꯨꯗꯤ ꯊꯥꯔꯇꯤ ꯍ‌ꯦꯟꯅ
ꯑꯩ ꯀꯥꯏꯗꯒꯤ ꯊꯥꯔꯇꯤꯅ‌ꯣꯗ
ꯑꯩꯉꯣꯟ ꯑꯩꯉꯣꯟꯗꯒꯤ ꯑꯍꯟꯔ ꯑꯩꯉꯣꯟꯗꯒꯤ ꯑꯉꯥꯡꯔ ꯍꯥꯏꯌꯨꯅ‌ꯦ ꯍꯥꯥ
ꯅꯪꯅ ꯅꯪꯅ ꯑꯩꯉꯣꯟꯗꯒꯤ ꯍꯜꯂꯦ
ꯍꯩꯁ
ꯍ‌ꯦ ꯍ‌ꯦ
ꯅꯆꯤꯟ ꯆꯤꯅ ꯑꯣꯏꯗꯕ
ꯑꯁꯦꯡꯕꯅ‌ꯦ
ꯑꯗꯨꯗꯤ ꯇ꯭ꯋꯦꯟꯇꯤ ꯐꯣꯔ
ꯐꯣꯔꯇꯤꯟ ꯐꯤꯐꯇꯤꯟ
ꯌꯥꯔꯦꯍꯦ
ꯍꯥ ꯍꯥ
ꯐꯣꯔꯇꯤꯟ ꯑꯦ ꯊꯥꯔꯇ ꯑꯦ ꯐꯣꯔꯇꯤꯟ ꯐꯤꯐꯇꯤꯟꯕꯨ ꯐꯣꯟ ꯄꯥꯏꯕ ꯍꯩꯕ꯭ꯔꯥ
ꯍꯣꯏꯗ ꯑꯩ ꯄꯥꯏꯔꯤꯗꯨꯗꯤ
ꯍꯩꯇ‍꯭ꯔꯗꯤ ꯄꯥꯏꯔ‌ꯣꯏ ꯀꯩꯅꯣ
ꯑ ꯑ
ꯑꯁ
ꯀꯔꯤ ꯊꯕꯛ ꯇꯧꯕ꯭ꯔꯥ ꯅꯪꯗꯤ
ꯀꯩꯁꯨ ꯇꯧꯗꯦꯗ ꯅꯠꯇꯦ
ꯑ
ꯐ꯭ꯔꯤꯗ ꯑꯣꯏꯅ ꯂꯩꯕꯅꯦ
ꯁ꯭ꯀꯨꯜ ꯇꯝꯕꯗꯤ ꯂꯣꯏꯔꯦ ꯀꯣꯂꯦꯖ
ꯎꯝ ꯂꯣꯏ
ꯍꯣꯏ ꯊꯕꯛ ꯇꯧꯕ꯭ꯔ ꯑꯗꯨꯗꯤ
ꯀꯩ ꯍꯥꯏꯕ
ꯀꯔꯤ ꯊꯕꯛ ꯇꯧꯕ꯭ꯔꯥ ꯑꯗꯨꯗꯤ
ꯎꯝ ꯊꯕꯛ ꯑꯝꯇ ꯇꯧꯗꯦ ꯑꯗꯧꯇꯦ ꯑꯩ ꯇꯨꯋꯜꯞ ꯂꯣꯏꯔꯒ
ꯑꯣ ꯌꯨꯝꯗ ꯑꯗꯨꯝ ꯂꯩꯔ‌ꯦ
ꯎ ꯌꯨꯝꯗ ꯂꯩꯕꯒ ꯑꯩꯒꯤ ꯏꯁꯄꯣꯔꯠꯁꯇꯣ ꯆꯥꯟꯅꯔꯒ ꯂꯩꯕꯅꯤ
ꯀꯔꯤ
ꯕ‌ꯣꯜ
ꯅꯠꯇꯦ ꯍ‌ꯦ ꯀꯥꯏꯗꯒꯤ ꯕ‌ꯣꯜꯅ‌ꯣꯗ
ꯀꯔꯤꯔ ꯑꯗꯨꯗꯤ
ꯀꯩꯁꯨ ꯅꯠꯇ‌ꯦ ꯀꯩꯁꯨ ꯅꯠꯇ‌ꯦꯗ
ꯁꯤꯁ ꯒꯦꯝ ꯁꯥꯟꯅꯕ ꯑꯣꯟꯂꯥꯏꯟꯗ
ꯒꯦꯝ ꯁꯥꯟꯅꯗꯦ ꯈꯣꯏꯗꯤ
ꯈꯔ ꯀꯩ ꯍꯥꯏꯔꯛ ꯑꯗꯨꯗꯤ ꯅꯪ ꯀꯔꯤ ꯁꯅꯥꯏ ꯍꯥꯏꯕ꯭ꯔꯥ
ꯖꯤꯝ ꯕꯣꯛꯁꯤꯡ ꯇꯝꯕꯅꯦꯗ ꯑꯩꯒꯤ
ꯋꯥ ꯍ ꯅꯪꯒꯤ ꯈꯣꯟꯖꯦꯜꯗꯣ ꯃꯥꯜꯂꯦ ꯕꯣꯛꯁꯤꯡ ꯇꯝꯕ ꯃꯥꯂꯦ ꯅꯪꯒꯤ ꯈꯣꯟꯖ‌ꯦꯜꯗ‌ꯣ
ꯁ‌ꯦꯁ ꯑꯩ ꯈꯣꯟꯖꯦꯅꯗ‌ꯣ ꯃꯥꯟꯕꯔꯅꯦ
ꯍ‌ꯣꯏ
ꯍꯦꯃꯟꯗ꯭ꯔ‌ꯣ ꯑꯗꯨꯗꯤ
ꯃꯥꯜꯂ‌ꯦ ꯑꯁ‌ꯦꯡꯕꯒꯤ
ꯍꯥ ꯍꯥ ꯑꯍꯥ ꯍꯥ
ꯅꯪꯒꯤ ꯈꯣꯟꯖꯦꯜꯗꯣ ꯌꯥꯝ ꯌꯥꯝ ꯀꯔꯤ ꯍꯥꯏꯁꯤꯔꯥ ꯆꯥꯎꯋꯦꯕ
ꯍꯥꯥ
ꯅꯪꯒꯤ ꯈꯣꯟꯖꯦꯜꯗꯣ ꯆꯥꯎꯋꯦꯕ
ꯑꯩꯗꯤ ꯆꯍꯤ ꯀꯨꯟꯗꯩ ꯈꯛꯇꯅꯦ
ꯌꯥꯔꯦꯗ ꯅꯆꯤꯟ ꯊꯤꯕ
ꯆꯍꯤ ꯃꯉꯥꯒꯨꯝꯕꯗꯤ ꯅꯪꯅ ꯑꯩꯉꯣꯟꯗꯒꯤ ꯍꯦꯜꯂꯦ
ꯑꯩꯁ
ꯑꯁꯦꯡꯕꯅꯦ
ꯇꯨ ꯊꯥꯎꯖꯟ ꯀꯌꯥꯗꯔꯣ ꯑꯗꯨꯗꯤ
ꯑꯩ ꯇꯨ ꯊꯥꯎꯖꯟ ꯇꯨ ꯊꯥꯎꯖꯟ ꯇꯨ ꯊꯥꯎꯖꯟ ꯁꯤꯛ
ꯁꯤ ꯏꯁ ꯊꯨꯠ ꯇꯨ ꯊꯥꯎꯖꯟ ꯁꯤꯛꯁ ꯑꯣꯏꯔꯗꯤ ꯀꯨꯟ ꯍꯦꯜꯂꯦ
ꯀꯌꯥ ꯑꯣꯏꯕ꯭ꯔꯥ ꯇꯨ ꯊꯥꯎꯖꯟ ꯁꯤꯛꯁ ꯑꯣꯏꯔꯗꯤ
ꯇꯨ ꯊꯥꯎꯖꯟ ꯁꯤꯛꯁ ꯑꯣꯏꯔꯗꯤ
ꯀꯨꯟꯅꯦ ꯀꯩꯅꯣ ꯇꯨ ꯊꯥꯎꯖꯟ ꯁꯤꯛꯁ ꯑꯣꯏꯔꯗꯤ ꯅꯠꯇ꯭ꯔꯣ ꯇꯨ ꯊꯥꯎꯖꯟ ꯁꯤꯛꯁ ꯁꯚꯦꯟ ꯑꯦꯠ ꯅꯥꯏꯟ ꯇꯦꯟ ꯏꯂꯚꯦꯟ
ꯇꯣꯏꯟꯇꯤ ꯇꯨ ꯇꯣꯏꯟꯇꯤ ꯊ꯭ꯔꯤ ꯑꯣꯏꯔꯝꯒꯅꯤꯅ
ꯏꯁ ꯅꯪꯒꯤ ꯆꯍꯤꯖꯨ ꯈꯪꯗ꯭ꯔꯕ
ꯇꯣꯏꯟꯇꯤꯅꯦ ꯇꯨ ꯊꯥꯎꯖꯟ ꯁꯤꯛꯁ ꯑꯣꯏꯔꯗꯤ ꯄꯥꯎꯑꯣꯅ ꯆꯨꯝꯗ꯭ꯔꯣ
ꯈꯪꯗ꯭ꯔꯦꯗ ꯑꯩꯗꯤ ꯊꯖꯗꯦ ꯅꯪ ꯇꯣꯏꯟꯇꯤꯅꯦ ꯍꯥꯏꯕ
ꯑꯣꯏꯗꯣꯏ ꯃꯥꯟꯕ
ꯑꯩ ꯅꯁꯥꯏ ꯍꯥꯏꯕꯗꯨꯗꯤ ꯇꯣꯏꯟꯇꯤ ꯁꯚꯦꯟ ꯇꯣꯏꯟꯇꯤ ꯑꯦꯠ
ꯑꯗꯨꯗꯤ ꯍꯦꯟꯃꯜꯂꯦꯍꯦꯛ ꯀꯩꯅꯣ ꯅꯪꯖꯨ
ꯁꯤ ꯑꯗꯨꯗꯤ ꯇꯣꯏꯟꯇꯤ ꯁꯤꯛꯁ
ꯅꯠꯇꯦ ꯇ꯭ꯋꯦꯟꯇꯤ ꯍꯥꯏꯌꯦ ꯀꯩꯅꯣ ꯃꯤꯅ
ꯍꯣꯏ ꯐꯔꯦꯅꯦ ꯑꯗꯨꯗꯤ ꯅꯪꯅ ꯇꯋꯦꯟꯇꯤ ꯍꯥꯏꯔꯣ ꯑꯩꯅ ꯑꯩ ꯊꯥꯖꯗꯔ꯭ꯗꯤ ꯂꯣꯏꯔꯦ
ꯍꯣꯏ ꯍꯣꯏ ꯗꯨꯝ ꯌꯨꯝꯗ ꯂꯩꯒꯦꯔꯥ ꯅꯪ ꯁꯤꯗꯥ
ꯍꯣꯏ ꯑꯗꯨꯝ ꯑꯗꯨꯝ ꯂꯩꯩꯕꯅꯤ
ꯑ ꯅꯨꯄꯥ ꯅꯨꯄꯥꯒ ꯀꯣꯏꯗ꯭ꯔꯣ
ꯑꯩꯗꯤ ꯃꯔꯤ ꯃꯉꯥ ꯀꯣꯏꯌꯦ
ꯎꯝ ꯑꯣꯏꯔꯝꯒꯅꯦꯕ
ꯎꯝ ꯅꯨꯄꯥ ꯃꯔꯤ ꯃꯉꯥꯅꯦ ꯑꯩꯗꯤ
ꯑꯥ ꯅꯨꯡꯉꯥꯏꯔꯣꯅꯦ ꯅꯨꯄꯥ ꯃꯔꯤ ꯃꯔꯥꯡ ꯀꯣꯏꯕꯁꯦ
ꯅꯨꯡꯉꯥꯏꯌꯦ ꯃꯤ ꯑꯃꯥꯕꯨ ꯄꯩꯁꯥ ꯂꯩꯇꯦ ꯍꯥꯏꯔꯗꯤ ꯃꯤ ꯃꯤ ꯑꯃꯕꯨ ꯍꯡꯕ ꯃꯤ ꯑꯃ ꯂꯩꯇꯦ ꯍꯥꯏꯔꯗꯤ ꯃꯤ ꯑꯃꯕꯨ ꯍꯪꯕ ꯅꯨꯡꯉꯥꯏꯇ꯭ꯔꯣ
ꯑꯥꯏꯁ ꯁꯤꯒꯨꯝꯕ ꯅꯨꯄꯤꯁꯤꯅꯦ ꯑꯩ ꯎꯅꯤꯗꯕꯗꯣ
ꯑꯩ ꯑꯩꯗꯤ ꯄꯩꯁꯥꯒ ꯌꯥꯝ ꯄꯥꯝꯕꯅꯦ
ꯅꯣꯏꯒꯨꯝꯕ ꯅꯨꯄꯤ ꯌꯥꯝꯕꯒꯤꯅꯦꯕ
ꯍꯥꯏꯠ
ꯌꯥꯎꯗꯕꯗꯣ
ꯅꯨꯄꯥꯁꯨꯅꯤꯗꯥ
ꯎꯝ ꯅꯨꯄꯥꯁꯨꯅꯦ ꯑꯗꯨꯕꯨ ꯍꯥꯏꯕꯗꯤ ꯔꯦꯁꯄꯦꯛꯐꯨꯜꯂꯤ ꯍꯥꯏꯕꯅꯤꯒꯣ
ꯑꯥ
ꯔꯦꯁꯄꯦꯛꯐꯨꯜꯂꯤ ꯍꯥꯏꯕꯅꯦ ꯅꯪꯒꯨꯝꯕ ꯅꯨꯄꯤ ꯌꯥꯝꯕꯒꯤꯅꯦ ꯌꯥꯗꯕꯁꯦ ꯀꯣ
ꯅꯪꯁꯦ ꯑꯩꯉꯣꯟꯗ ꯌꯥꯝ ꯀꯔꯤ ꯍꯥꯏꯁꯤꯔꯥ ꯎꯁꯤꯠꯇ꯭ꯔꯤꯅꯦ ꯀꯥꯏꯅ
ꯎꯁꯤꯠꯇꯕꯒꯤ ꯋꯥ ꯅꯠꯇꯦ ꯑꯗꯨꯕꯨ ꯑꯗꯨꯝ ꯑꯆꯨꯝꯕ ꯍꯥꯏꯕꯅꯤꯗ
ꯑꯌꯥꯝꯕꯅ ꯅꯨꯄꯥꯅ ꯆꯠꯂꯦ ꯑꯗꯨꯃꯥꯏꯅ
ꯎꯝ ꯈꯪꯗ꯭ꯔꯦ ꯑꯗꯨꯗꯤ ꯅꯪ ꯉꯝꯖꯔ‌ꯣ ꯁꯤꯒꯤ ꯃꯇꯥꯡꯗꯤ
ꯅꯪ ꯉꯝꯃꯣ ꯑꯩ
ꯎꯝ ꯅꯪ ꯉꯝꯃ‌ꯣ ꯑꯩ ꯆꯨꯝꯃꯦ
ꯑꯣ ꯀꯅꯥ ꯀꯅꯥ ꯂꯩ
ꯅꯨꯄꯥ ꯎꯝ ꯏ ꯊꯟꯇꯅꯤꯗ ꯍꯧꯖꯤꯛꯦ
ꯍꯣꯏ ꯍꯣꯏ
ꯅꯨꯄꯥ ꯑꯃ ꯀꯣꯏꯔꯗꯤ ꯌꯥꯔ‌ꯦ ꯀꯩꯅꯣ ꯀꯥꯏꯗꯒꯤ
ꯕꯣꯔꯤꯡ ꯇꯧꯋ‌ꯦꯕ ꯅꯨꯄꯥ ꯑꯃ ꯈꯛꯇ
ꯑꯁ
ꯅꯪꯗꯤ ꯅꯨꯄꯤ ꯀꯌꯥ ꯅꯨꯄꯤ ꯀꯌꯥ ꯅꯨꯡꯁꯤꯕ꯭ꯔꯥ ꯀꯣꯏꯕ꯭ꯔꯥ
ꯀꯥꯏꯒꯤ ꯅꯨꯄꯤ ꯀꯌꯥꯅ‌ꯣꯗ ꯑꯃ ꯈꯛꯇꯅ‌ꯦ ꯀꯩꯅꯣ ꯃꯥꯂꯩꯔꯗꯤ ꯌꯥꯔꯦ
ꯐꯒꯠꯇ꯭ꯔꯦꯗ ꯑꯃ ꯍꯥꯎꯕ
ꯑꯥ
ꯃꯥ ꯀꯧꯀꯟ ꯊꯅꯗꯔꯦꯗ
ꯑꯥ
ꯑꯩꯉꯣꯟꯗꯒꯤ ꯍꯦꯜꯂꯨꯝ ꯃꯦꯒꯔ ꯃꯥ ꯒꯝꯒꯅꯤ꯫
ꯅꯨꯄꯤ ꯑꯅꯤ ꯑꯍꯨꯝ ꯀꯣꯏꯔꯒ ꯀꯩꯗꯧꯅꯤ ꯑꯃ ꯂꯩꯔꯤꯗꯤ ꯌꯥꯔꯦ
ꯑꯩꯉꯣꯟꯗꯒꯤ ꯍꯦꯜꯂꯝꯒꯅꯤ
ꯍꯥ ꯍꯥ
ꯑꯗꯨꯒꯨꯝꯕꯖꯥꯠ ꯅꯠꯇꯦ ꯑꯩꯈꯣꯏꯗꯤ ꯅꯨꯄꯤ ꯃꯥꯕꯨ ꯅꯨꯡꯁꯤꯕ ꯑꯗꯨꯅꯤ
ꯅꯨꯨꯄꯤꯗ ꯀꯣ ꯅꯪꯒꯤ ꯅꯨꯄꯤꯗ ꯅꯪꯒꯤ ꯅꯨꯄꯤꯗ ꯑꯌꯥꯝꯅꯁꯨ ꯌꯥꯝ ꯑꯣꯏꯔꯗꯤ
ꯎꯝ ꯑꯗꯨꯝ ꯅꯨꯡꯁꯤꯕ ꯍꯥꯏꯕ ꯇꯥꯔꯦ ꯀꯩꯅꯣ
ꯑꯁꯤꯗ ꯎꯝ ꯍꯣꯏ ꯂꯨꯅ ꯇꯧꯕꯤꯗꯣꯏꯅꯦ
ꯌꯥ ꯊꯕꯛ ꯇꯧ
ꯑꯥ ꯊꯕꯛꯗꯣ ꯈꯔ ꯇꯧꯔꯨꯕ ꯏꯃꯨꯡꯒꯤ ꯊꯕꯛꯀ